ꯂꯥꯎ
ꯑꯩꯣ
ꯑ ꯇꯥꯏ ꯀꯣ
ꯎꯝ
ꯅꯎꯅ ꯄꯥꯗ ꯇ꯭ꯔꯣ
ꯣꯗꯗꯤ ꯋꯥꯉꯦ
ꯎꯝ
ꯑꯒꯠꯄ ꯀꯣꯏꯖꯔꯤꯃ
ꯆꯥꯗꯤ ꯆꯠꯇꯧꯔꯕꯣ
ꯊꯣꯛꯈ꯭ꯔꯦ ꯉꯁꯤ ꯑꯩ ꯅꯟꯅ ꯍꯕ ꯂꯩ
ꯀꯔꯤꯒꯤ
ꯈꯪꯗ꯭ꯔꯦꯗꯤ ꯒ꯭ꯌꯥꯟ ꯇꯥꯔꯗꯤ ꯑꯩꯁꯨ ꯊꯦꯡ ꯊꯦꯡ ꯑꯇꯨꯝꯃꯒ ꯑꯗꯨꯝ ꯉꯥꯟꯟꯅ ꯍꯧꯒꯠꯄ
ꯇꯨꯝꯅꯤꯡꯗꯕꯔꯣ
ꯇꯨꯝ ꯅꯤꯡꯗꯦ ꯀꯣꯛꯀꯤ ꯆꯦꯛ ꯀꯩꯀꯥ ꯂꯩꯕ
ꯎꯝ
ꯍꯥꯏꯗꯤꯀꯣ ꯑꯗꯨꯝ ꯇꯨꯡꯒꯤ ꯇꯥꯔꯁꯨ ꯅꯣꯡꯒꯨꯝꯕ ꯈꯔ ꯆꯨꯔꯒ ꯀꯥꯗ ꯑ ꯑꯗꯨꯝ ꯊꯣꯡꯅꯥꯎꯒꯨꯝꯕꯗꯣ ꯍꯥꯡꯗ꯭ꯔꯗꯤꯀꯣ ꯑꯗꯨꯝ ꯑꯗꯨꯕꯁꯨ ꯌꯥꯅꯤꯣꯏ ꯈꯪꯗꯦ ꯑꯗꯨꯝ ꯇꯨꯝꯅꯤꯡꯉꯥꯏꯗꯣ ꯈꯪꯗꯦ ꯇꯨꯝꯕ ꯑꯃ ꯇꯥ ꯑꯃ ꯅꯠꯇꯕꯒꯤ ꯗꯔ ꯈꯪꯗꯦ ꯏꯁꯥꯗ ꯀꯩꯅꯣꯝ ꯇꯥꯎꯋꯦꯕ
ꯎꯝ
ꯂꯩꯕꯒꯨꯝ ꯇ
ꯑꯗꯨꯗꯔꯤ ꯃꯣꯏꯁꯦ ꯂꯩꯁꯥꯕꯤꯒ ꯑꯉꯥꯡ ꯑꯣꯏꯔꯒ ꯏꯁꯥꯗꯦ ꯑꯍꯟ ꯃꯥꯜꯂꯦ
ꯑꯗꯨꯅ
꯭ꯟꯒ ꯇꯗ꯭ꯔ ꯉꯁꯤꯗꯤ ꯑꯗꯨ ꯌꯨꯝꯗ ꯂꯥꯏꯗꯣꯏꯔꯥ ꯊꯕꯥꯛ ꯂꯥꯏꯕ꯭ꯔꯣ
ꯄꯤꯤ ꯁꯅ ꯂꯩꯌꯦꯦ ꯇꯥꯟꯕꯒꯤ ꯂꯩꯒꯅꯤ ꯑꯗꯨꯣ
ꯀꯔꯤ
ꯐꯦꯔꯤ ꯁꯣꯅꯤꯡꯉꯥꯏ ꯂꯩꯂꯥꯏ ꯂꯩꯕ
ꯑꯣ ꯏꯁꯤꯡꯒ ꯇꯥꯕ꯭ꯔꯣ
ꯃꯊꯛꯀꯤꯗꯤ ꯇꯥꯏ ꯃꯈꯥꯒꯤ ꯇꯥꯕ
ꯎꯝ ꯍꯧꯖꯤꯛꯀꯥꯟ ꯅꯣꯏ ꯏꯁꯤꯡ ꯌꯥꯝ ꯐꯥꯠꯇꯦꯀꯣ ꯏꯁꯤꯡ ꯍꯧꯖꯤꯛ ꯀꯔꯤ ꯍꯥꯏꯁꯤꯔꯥ ꯍꯧꯖꯤꯛꯀꯤ ꯏꯁꯤꯡ ꯌꯥꯝꯅ ꯂꯥꯏꯕ ꯃꯇꯝꯅꯦꯕ ꯏꯁꯤꯡ ꯁꯤꯡ ꯅꯥꯏꯗꯕ ꯃꯇꯝꯅꯤ ꯋꯤꯟꯇꯔꯗꯅꯦꯕ
ꯅꯣꯏꯒꯤꯁꯦ ꯑꯗꯨꯝ ꯏꯁꯤꯡ ꯊꯥꯔꯒꯦ ꯊꯥꯔꯁꯨꯀꯣ ꯁꯤꯟꯇꯦꯛꯁ ꯑꯣꯐ ꯐꯨꯜ ꯇꯧꯗꯣꯏꯕ
ꯍꯣꯏ
ꯃꯣꯏꯒꯤꯌꯥꯥꯏ ꯒ꯭ꯌꯥꯟ ꯇꯥꯗꯤ ꯊꯥꯈ꯭ꯔꯁꯤꯗꯤꯅꯦ ꯑꯗꯨꯝ ꯎꯝ ꯍꯣꯏ ꯊꯥꯈ꯭ꯔꯦ ꯑꯗꯨꯗꯤꯅꯦ ꯑꯗꯨ ꯑꯗꯨꯝꯃꯥꯏꯅ ꯍꯥꯏꯒꯅꯤ ꯑꯗꯨ ꯑꯣꯏꯔꯁꯨ ꯐꯨ ꯑꯣꯏꯗꯔꯗꯤ ꯑꯗꯨ ꯃꯥ ꯑꯅꯤ ꯑꯍꯨꯝ ꯎ ꯔꯨꯖ ꯍꯥꯏ ꯔꯨꯖ ꯍꯥꯏꯔ ꯑꯗꯨꯝ ꯂꯣꯏꯁꯤꯟꯈ꯭ꯔꯦꯕ
ꯍꯣꯏ ꯍꯣꯏ ꯑꯗꯨ ꯌꯥꯝꯕꯥꯒꯤꯅꯤ ꯌꯥꯝꯅꯗꯤ ꯁꯨꯃꯥꯏꯅ ꯇꯧꯔ ꯅꯣꯏꯒꯤ ꯃꯄꯨ ꯆꯥꯁ ꯃꯅꯨꯡ ꯃꯅꯨꯡꯗ ꯂꯥꯛꯑꯦꯈꯣ ꯅꯣꯏ ꯃꯄꯨ ꯆꯨꯈ꯭ꯔꯦ ꯍꯥꯏꯁꯨ ꯐꯠꯇꯦꯗ ꯃꯥꯒꯤ ꯑꯩꯈꯣꯏꯗꯒꯤ ꯍꯦꯟꯅ ꯐꯠꯇꯦꯗ ꯅꯣꯏꯒꯤꯅ ꯑꯩꯈꯣꯏꯒꯤꯗꯤ ꯐꯠꯇꯦ ꯍꯥꯏꯔꯁꯨ
ꯑꯗꯨꯝ ꯀꯔꯤ ꯍꯥꯏꯁꯤ꯭ꯔꯥ ꯃꯣꯏ ꯄꯨꯛꯅꯤꯡꯗ ꯀꯔꯤꯁꯨ ꯂꯩꯥꯏ ꯅꯠꯇꯕꯗꯣ ꯅꯣꯏꯒꯤꯗꯤ ꯅꯨꯡꯉꯥꯏ ꯇꯥꯕ ꯑꯩꯈꯣꯏꯗꯨꯗꯤ ꯑꯗꯨ ꯑꯗꯨ ꯅꯠꯇꯦꯕ ꯍꯧꯖꯤꯛꯐꯥꯎ ꯑꯩꯈꯣꯏꯅꯤ ꯋꯥ ꯉꯥꯡꯗ꯭ꯔꯤꯌꯦ
ꯀꯔꯤ ꯁꯦ ꯑꯩꯈꯣꯏꯒꯤ ꯃꯄꯨꯗꯤ ꯍꯣꯏ ꯑꯗꯨꯨꯝ ꯉꯥꯡꯉꯒ ꯇꯥꯎꯔꯤꯗ ꯑꯣꯏꯔꯁꯨ ꯑꯗꯨꯨꯨꯝꯕꯗꯤ ꯇꯥꯎꯗꯦ ꯑꯩꯈꯣꯏꯗ ꯋꯥꯠꯍꯟꯅꯤꯡꯗꯕꯗꯣ ꯍꯦꯛ ꯑꯗꯨ ꯎꯝ ꯁꯤꯕꯗꯣ ꯑꯩꯈꯣꯏꯋꯥ ꯀꯔꯤ ꯍꯥꯏꯁꯤꯔꯥ ꯅꯥꯕ ꯈꯣꯠꯄ ꯑꯗꯨ ꯇꯥꯎꯔꯁꯨ ꯃꯣꯏꯁꯦ ꯑꯗꯨꯝ ꯅꯨꯡꯁꯤꯌꯦ ꯃꯣꯏ ꯃꯇꯥꯎꯗꯣ ꯑꯗꯨꯝ ꯈꯥꯡꯉꯩꯗꯅ ꯃꯅꯨꯡꯗꯗꯤ ꯑꯗꯨꯝ ꯅꯨꯡꯁꯤꯕ ꯃꯥꯜꯂꯦ ꯍꯥꯏꯕꯗꯣ ꯑꯩꯈꯣꯏ ꯈꯪꯉꯦꯗꯅ ꯍꯣꯏ ꯐꯠꯇꯦ ꯐꯠꯇꯦ ꯑꯗꯨ ꯑꯣꯏꯔꯁꯨ ꯅꯣꯏꯁꯦ ꯑꯃ ꯂꯩ ꯃꯅꯨꯡꯗ ꯊꯕꯥꯛ ꯇꯥꯎꯕꯗꯣ ꯁꯨꯃꯥꯏꯅ ꯇꯧꯋꯤꯅ
ꯑꯩꯗꯣ ꯃꯥꯒꯤ ꯃꯥꯒꯤ ꯅꯨꯄꯤꯗ ꯇꯟꯕꯒꯤꯀꯣ ꯃꯥ ꯅꯨꯄꯥ ꯑꯩꯗꯣ ꯇꯟꯥꯟꯕ ꯍꯥꯎꯈ꯭ꯔꯦ ꯑꯩꯉꯣꯟꯗ ꯀꯔꯤꯁꯨ ꯇꯥꯎꯗ꯭ꯔꯁꯨ ꯀꯣ ꯃꯥꯅ ꯄꯒꯤ ꯃꯑꯣꯡ ꯑꯩ ꯇꯥꯟꯕ ꯍꯥꯎꯈ꯭ꯔꯦ ꯋꯥꯁꯨꯨꯡ ꯉꯥꯡ ꯉꯥꯡꯂꯤꯕꯅꯦ ꯀꯔꯤꯒꯤ ꯑꯉꯥꯡꯅꯣꯏ ꯍꯥꯏꯅꯁꯨ ꯐꯜꯂꯝꯒꯅꯤ ꯈꯕꯁꯤꯅ ꯏ
ꯎ꯭ꯔꯔꯤꯗ ꯎꯁ ꯀꯔꯤ ꯌꯦꯟꯖꯥꯡ ꯆꯥꯔꯔꯣ ꯉ ꯁꯤꯗꯤ
ꯉꯔꯥꯡꯒꯤ ꯆꯥꯏ ꯑꯗꯨꯒ ꯇꯉꯜ ꯍꯧꯥꯎꯔꯕ ꯆꯥꯏ ꯑꯗꯥ ꯒꯤꯟꯁꯥꯡ ꯆꯔꯦ
ꯄꯣꯝꯗꯕ꯭ꯔꯥ ꯑꯃꯨ ꯁꯤꯗꯤ
ꯀꯨꯡ ꯇ ꯑꯦꯁꯨꯣꯏ ꯏꯗꯤ ꯊꯝꯃꯅꯤ ꯀꯨꯝꯗꯦ
ꯎꯝ ꯁꯤ
ꯑ ꯑꯟꯗꯗꯤ ꯑ ꯄꯨꯡ ꯇꯔꯥꯃ ꯍꯤꯅꯦꯕ ꯇꯔꯥ
ꯇꯔꯥ ꯍꯦꯜꯂꯤꯕ ꯑꯗꯨ ꯐꯧꯒꯠꯄꯗ ꯑꯩꯗꯣ ꯇꯜꯂꯒ ꯇꯨꯝꯕꯅꯦꯕ ꯑꯗꯨꯒ ꯍꯦꯛ ꯆꯥꯛꯇꯣ ꯀꯨꯀꯥꯏꯗ ꯀꯥꯞꯄꯒꯤ ꯍꯥꯒꯠꯂꯒ ꯌꯦꯟꯁꯥꯡꯗ ꯌꯦꯔꯀꯥꯟꯗ ꯄꯣꯝꯕ ꯋꯥꯅꯤ ꯌꯦꯟꯁꯥꯡꯁꯨꯛ ꯑꯩ ꯑꯗꯨꯅꯦ ꯂꯩꯔꯛꯇꯦꯕ ꯏꯟꯁꯥꯡꯁꯨ
ꯑꯣ
ꯁꯦꯝꯕ ꯇꯜꯂꯦ
ꯇꯥꯎꯕꯅꯦ ꯑꯩꯈꯣꯏ ꯑꯗꯨꯒꯨꯝꯕ ꯃꯇꯥꯝꯗꯤ ꯑꯩꯈꯣꯏ ꯏꯊꯥꯟꯗ ꯂꯥꯏꯔꯗꯤ ꯑꯗꯨꯝ ꯀꯔꯤ ꯍꯥꯏꯁꯤꯔ
ꯃꯣꯏ
ꯇꯨꯝ ꯇꯥꯎꯕ ꯌꯥꯌꯦꯅ ꯑꯃꯁꯦ ꯍꯣꯏ ꯀꯔꯤ ꯀꯔꯤ ꯀꯔꯤꯗ ꯁꯦꯝꯔꯒꯥ ꯑꯗꯨꯝ ꯆꯥꯕ ꯌꯥꯏꯅ
ꯍꯣꯏ
ꯃꯣꯏ ꯂꯥꯏꯔꯗꯤꯒꯣ ꯑꯁ
ꯂꯩꯇ꯭ꯔꯁꯨ ꯅꯨꯡꯉꯥꯏꯇꯕ ꯂꯩꯔꯁꯨ ꯅꯨꯡꯉꯥꯏꯇꯕ ꯍꯦꯟ ꯇꯥꯗ꯭ꯔꯦ ꯃꯥꯁꯨ
ꯑꯗꯨꯒ ꯑꯗꯨꯝ ꯍꯥꯏꯗꯤ
ꯃꯥꯁꯦ ꯅꯪꯅ ꯑꯑꯩꯕꯨ ꯑꯁꯤꯗ ꯂꯩꯌꯨ ꯍꯥꯏꯕꯒꯤ ꯅꯪ ꯅꯪꯒꯤ ꯄꯩꯁꯥ ꯌꯥꯝ ꯃꯥꯡꯈ꯭ꯔꯦ ꯑꯩ ꯂꯩꯕꯒꯤ ꯅꯪꯅ ꯆꯠꯈ꯭ꯔꯣ ꯍꯥꯏꯔꯗꯤ ꯅꯪ ꯍꯧꯖꯤꯛ ꯄꯩꯁꯥ ꯌꯥꯝ ꯐꯪꯒꯗꯕꯅꯤꯅ ꯑꯩ
ꯎꯝ
ꯑꯗꯨꯕꯨꯗꯤ ꯅꯪꯁꯨ ꯌꯦꯟ ꯇꯥꯏꯌꯦꯀꯣꯅ ꯑꯩꯅ ꯍꯥꯏꯕ ꯃꯥ ꯅꯧꯔꯒ ꯂꯩ
ꯒ꯭ꯌꯥꯟ ꯇꯥꯗ꯭ꯔꯦꯗ ꯑꯉꯥꯡꯁꯤꯡꯁꯦ
ꯑꯁꯦꯡꯕꯗꯤ ꯑꯣꯏꯌꯦ ꯃꯥ ꯂꯩꯇ꯭ꯔꯗꯤꯀꯣ ꯑꯩꯁꯦ ꯄꯩꯁꯥ ꯌꯥꯝ ꯁꯦꯕ ꯇꯧꯒꯅꯤ
ꯍꯣꯏ ꯃꯣ ꯃꯣꯏ ꯂꯥꯏꯑꯕꯅꯤꯅꯀꯣ ꯄꯩꯁꯥꯁꯨ ꯆꯥꯡꯅ ꯈꯪꯗꯦ ꯀꯔꯤꯗ ꯆꯥꯡꯕꯅꯣ ꯈꯪꯗꯦ
ꯆꯪꯕ ꯇꯥꯔꯦ ꯑꯩꯗꯤ ꯃꯥꯕꯨ ꯁꯤꯗ ꯑꯩꯅ ꯂꯩ ꯍꯥꯟꯕꯅꯤꯅꯀꯣ
ꯎꯝ
ꯃꯥꯗꯤ ꯂꯩꯅꯤꯡꯗꯕꯅꯦꯕ ꯑꯁꯤꯗ
ꯃꯥꯗꯤ ꯀ꯭ꯂꯥꯁ ꯑꯗꯨ ꯌꯨꯝꯗ ꯂꯥꯏꯔꯗꯤ ꯀꯔꯤ ꯍꯥꯏꯁꯤꯔꯥ ꯃꯣꯏꯒꯤ ꯈꯨꯇꯥꯛ ꯇ ꯀ꯭ꯂꯥꯁꯀ ꯑꯗꯨꯝ ꯂꯥꯛꯑꯣ ꯍꯥꯏꯔꯗꯤ ꯏꯄꯥꯏ ꯂꯥꯏꯗꯩꯗꯅ ꯈꯨꯗꯛꯇ ꯂꯥꯛꯄ ꯉꯝꯗꯦꯅ
ꯃꯣꯏ ꯃꯣꯏꯒꯤꯗꯤ ꯑꯗꯨ ꯆꯞ ꯆꯥꯅꯗꯤ ꯈꯥꯡꯉꯤꯗ ꯑꯣꯒꯁꯇ ꯍꯥꯎꯒꯅꯤ ꯍꯥꯏꯕꯗꯣ ꯑꯣꯒꯁ ꯁꯦꯀꯦꯟ ꯋꯤꯛꯇꯤꯀꯣ ꯍꯧꯒꯅꯤ ꯍꯥꯏꯕꯗꯣ ꯆꯞ ꯆꯥꯅ ꯈꯪꯉꯦ ꯑꯗꯨ ꯑꯣꯏꯔꯁꯨ ꯑꯩꯗꯣ ꯏꯊꯟꯗ ꯂꯩꯕꯗ ꯇꯟꯕ
ꯑꯩꯗꯤ ꯊꯥꯟꯗ ꯂꯩꯕꯅ ꯅꯨꯡꯉꯥꯏ
ꯑꯗꯨꯝ ꯃꯔꯛ ꯃꯔꯛꯇꯨꯗꯤ ꯑꯗꯨꯝ ꯑꯩꯁꯨ ꯂꯩꯅꯤꯡꯉꯦ ꯑꯗꯨ ꯑꯣꯏꯔꯁꯨ
ꯅꯨꯡꯉꯥꯏ ꯀꯦꯅ ꯑꯗꯨꯑꯣꯏꯔꯁꯨ ꯃꯣꯏ ꯂꯥꯏꯐꯁꯦ ꯑꯁ ꯆꯥꯛꯀ ꯏꯟꯖꯥꯡꯒ ꯑꯩ ꯁꯦ ꯑꯩꯗꯤ ꯑꯦꯖꯁꯠ ꯇꯧꯕ ꯋꯥꯔꯦ ꯟꯖꯥꯡꯒ ꯌꯥꯝ ꯃꯥꯁ ꯑꯩꯁꯨ ꯌꯥꯝ ꯄꯤꯛꯀꯤ ꯁ ꯑꯣꯏꯦ ꯀꯒꯥꯔꯤ ꯊꯣꯡꯅꯣꯏꯅ ꯋꯥꯔꯦꯗ
ꯊꯥꯎ ꯌꯥꯝ ꯆꯥꯅꯤꯡꯗꯦ ꯑꯩꯗꯤ ꯊꯥꯎꯒ ꯆꯥꯔꯦ ꯑꯩꯒꯤ ꯄꯨꯣꯛꯁꯦ ꯑꯃꯨꯛꯀ ꯍꯥꯎꯋꯅꯤ ꯑꯁ ꯑꯗꯨꯗꯣ ꯑꯃꯨꯛꯀ ꯅꯥꯅꯤꯡꯗ꯭ꯔꯦ ꯅꯍꯥꯟ ꯀ꯭ꯂꯥꯁ ꯂꯑꯒ ꯅꯥꯕꯗꯨꯒ ꯍꯥꯏꯗꯤ ꯑꯁꯤ ꯑꯗꯨꯗꯒꯤ ꯑꯋꯥꯕꯗꯣ ꯑ ꯄꯨꯟꯁꯤꯗ ꯁꯨꯃꯥꯏꯅ ꯊꯦꯡꯅꯍꯟꯅꯤꯡꯗ꯭ꯔꯦ ꯑꯃꯨꯛꯀ
ꯎ
ꯑꯦꯛꯖꯥꯝ ꯃꯅꯨꯡꯗ ꯇꯥꯎꯕ ꯑꯁ ꯌꯥꯝ ꯋꯥꯕꯅꯦ ꯑꯩꯗꯤ ꯑꯗꯨꯒꯤ ꯇꯥꯡꯗꯦ ꯑꯩ ꯁꯤꯒꯗ꯭ꯔꯅ ꯐꯥꯎ ꯈꯟꯕꯅꯦ ꯌꯥꯝ ꯋꯥꯃꯟꯕꯒꯤ ꯀꯣꯔꯣꯁꯀ ꯊꯥꯡꯒ ꯀꯔꯤ ꯍꯥꯏꯁꯤꯔꯥ ꯀꯥꯞꯄꯨꯔꯒ ꯑꯦꯛꯖꯥꯝ ꯊꯥꯕꯗꯣ ꯑꯁ ꯑꯃꯨꯛ
ꯑꯩꯁꯦ ꯑꯗꯨ ꯃꯇꯗꯣ ꯈꯪꯉꯦꯗ ꯅꯪ ꯅꯥꯏ ꯍꯥꯏꯕꯗꯣ ꯈꯪꯗꯦ ꯅꯪ ꯅꯥꯕꯒꯤ ꯌꯨꯝꯗ ꯂꯥꯛꯑꯦ ꯍꯥꯏꯕꯒꯤꯀꯣ ꯑꯗꯨ ꯃꯇꯝꯒꯤ ꯈꯛꯇ ꯈꯪꯕꯅꯦ ꯍꯥꯟꯅ ꯅꯥꯏꯌꯦꯦ ꯈꯣꯠꯂꯦ ꯍꯥꯏꯕꯗ ꯈꯪꯗꯦ
ꯑꯗꯨꯗꯒꯤ ꯑꯩꯁꯦ ꯀ ꯀꯥꯡ ꯒ꯭ꯔꯦꯁ ꯃꯥ ꯕꯕꯥ ꯀꯣꯏ ꯃꯣꯏꯗꯤ ꯑ ꯁꯣꯏꯒꯗ꯭ꯔꯅ ꯥꯎ ꯑꯩꯒꯤ ꯆꯥꯛ ꯎꯔꯒ ꯑꯗꯨ ꯐꯥꯎ ꯈꯥꯒ ꯂꯥꯛꯑꯦ ꯍꯥꯏꯌꯦꯦ ꯑꯩꯈꯣꯏ ꯑꯩꯒꯤ ꯀꯥꯖꯤꯟꯒ ꯃꯄꯥ ꯐꯥꯎ ꯑꯩ ꯁꯛꯇꯨ ꯀꯩꯅꯅꯨꯡ ꯇꯥꯎꯋꯦ ꯍꯥꯏꯌꯦ ꯅꯣꯔꯃꯦꯜꯒ ꯅꯣꯔꯃꯦꯜꯒ ꯇꯥꯎꯗꯦ ꯍꯥꯏꯌꯦ ꯃꯤꯁꯥꯁꯦ
ꯊꯤ ꯄ ꯍꯥꯏꯕꯁꯦ ꯑꯗꯨ ꯃꯥꯏ ꯇꯥꯛꯍꯧꯒꯅꯤ
ꯀꯥꯡꯕ ꯑꯗꯨꯗꯒꯤ ꯊꯣꯛꯄ ꯉꯝꯗ꯭ꯔꯦ ꯑꯗꯨꯒ ꯍꯧꯖꯤꯛꯁꯦ ꯅꯣꯏꯌꯦꯅ ꯅꯣꯏꯌꯦ ꯍꯥꯏꯕꯗꯣ ꯚꯤꯇꯥꯃꯤꯟꯒ ꯆꯥꯕ ꯌꯦꯡꯉꯦ ꯍꯧꯖꯤꯛꯀꯥꯟꯁꯦ ꯑꯗꯨꯒ ꯉꯔꯥꯡ ꯅꯍꯥꯟꯗꯁꯨ
ꯂꯤꯄꯤꯞꯇꯨ ꯑꯃꯨꯛꯀ ꯂꯥꯛꯑꯦ ꯗ ꯃꯤꯟ ꯆꯥꯕ ꯂꯣꯏꯔꯕ ꯃꯇꯨꯡꯗ ꯑꯗꯨ ꯈꯔ ꯅ ꯑꯣꯏꯌꯦꯦ ꯑꯗꯨ ꯑꯣꯏꯔꯁꯨ ꯑꯃꯨꯛ ꯀꯔꯤ ꯍꯥꯏꯁꯔꯥ ꯑꯃꯨꯛꯀ ꯍꯟꯊꯥꯔ ꯆꯥꯕ ꯃꯇꯥꯅ ꯈꯛꯇ ꯅꯣꯏꯕꯗꯣ ꯁꯨꯃꯥꯏꯅ ꯇꯥꯎꯋꯤ
ꯅꯦ ꯑꯩꯈꯣꯏꯗꯤ ꯎꯝ ꯀꯔꯤ ꯍꯥꯏꯁ ꯔ ꯑꯩꯈꯣꯏꯒꯤ ꯗꯥꯏꯠꯇꯨ ꯐꯖꯅ ꯆꯥꯗꯦꯕ
ꯍꯣꯏ
ꯆ ꯀ ꯏꯟ ꯆꯥꯡ ꯈꯇ ꯆꯥꯔꯦ
ꯆꯨꯝꯃꯦ ꯃꯔꯥꯡ ꯃꯔꯥꯡ ꯈꯛꯇ ꯍꯥꯏ ꯈꯛꯇ ꯑꯗꯨꯣꯏꯅꯦ ꯄꯩꯁꯥꯒ ꯑꯗꯨꯅꯤ
ꯃꯤꯗꯤ ꯑꯗꯨꯝ ꯚꯤꯇꯃꯤꯟꯒꯨꯝꯕ ꯊꯛꯇ꯭ꯔꯁꯨꯀꯣ ꯍꯥꯏꯗ ꯃꯇꯝ ꯆꯥꯅ ꯑꯗꯨꯝ ꯆꯥꯗꯅ ꯑꯩꯈꯣꯏ ꯅꯨꯡꯉꯥꯏꯇꯦꯕ ꯄꯩꯁꯥ ꯂꯩꯇꯕ ꯍꯥꯏꯕꯁ ꯈꯪꯗꯕꯅꯦ
ꯍꯣꯏꯁꯨ ꯀꯣꯏꯁꯗ ꯅꯔꯗꯤ ꯀꯥꯏꯁ ꯀꯥꯏꯅꯦ ꯅꯥꯕꯗꯨꯅꯤ ꯑꯩꯅ ꯈ꯭ꯋꯥꯏꯗꯒꯤ ꯅꯥꯕꯗꯨꯅꯤ ꯀꯤꯕꯁꯦ ꯑꯁ ꯅꯍꯅꯥ ꯑꯕꯗꯨꯗꯤ ꯀꯣꯜꯁꯦ ꯄꯩꯁꯦ ꯑꯩꯁꯦ ꯁꯤꯒꯗ꯭ꯔꯥ ꯐꯥꯎ ꯑꯩꯗꯤ ꯊꯣꯛꯄꯅꯤꯀꯣ ꯋꯥ ꯃꯥꯟꯕꯒꯤ ꯌꯥꯝ ꯋꯥꯕꯅꯦ ꯍꯥꯏꯅꯤ ꯋꯥꯃꯥꯟꯃꯦꯀꯤ ꯀꯔꯤ ꯍꯥꯏꯁꯤ꯭ꯔ ꯀꯔꯤ ꯉꯥꯡꯅꯤꯡꯉꯥꯏꯁꯨ ꯂꯩꯇ꯭ꯔꯦ ꯀꯔꯤ ꯋꯥꯑꯦ ꯍꯥꯏꯕ ꯃꯇꯨꯡꯗ ꯀꯩ ꯍꯦꯟꯅ ꯂꯥꯏꯔꯗꯤ ꯉꯥꯡꯅꯔꯛꯀꯅꯤ ꯑꯗꯨꯁꯨ ꯋꯥꯕꯗꯣ ꯑꯥ ꯑꯦꯛꯁꯄ꯭ꯔꯦꯁ ꯇꯥꯎꯕ ꯉꯥꯝꯗꯦ ꯋꯥꯃꯟꯕꯗꯨꯀꯣ
ꯎꯝ
ꯅꯥꯎ ꯆꯠꯂꯒ ꯋꯥꯕꯗꯨꯅ ꯐꯥ ꯥꯎꯁ ꯂ ꯆꯜ ꯆꯠꯂꯒ ꯋꯥꯕꯗꯨꯅ ꯍꯦꯟꯅ ꯄꯥꯝꯃꯦ ꯁꯤꯐꯥꯎ ꯑꯁ ꯈꯥꯟꯃꯅꯤ ꯁꯤꯅ ꯋꯥꯃꯥꯟꯕꯒꯤ ꯑꯩꯁꯦ ꯑꯩ ꯁꯤꯔꯁꯨ ꯏꯁꯣꯔ ꯅꯪꯒꯤꯅꯦꯅ ꯍꯥꯏꯕ ꯐꯥꯎ ꯑꯩꯗꯤ ꯉꯥꯡꯕꯅꯤ ꯌꯥꯝ ꯋꯥꯃꯟꯕꯒ ꯁꯤꯌ‌ꯦꯁꯨ ꯏꯁꯣꯔꯒꯤꯅꯦꯅ ꯑꯗꯨꯝ ꯑꯩꯗꯤ ꯈꯂ ꯈꯜꯂꯒ ꯂꯩꯕꯅꯤ
ꯑꯦ ꯑꯗꯨꯒꯤ ꯑꯋꯥ ꯑꯋꯥ ꯑꯋꯥꯕꯗꯤꯀꯣ ꯍꯧꯖꯤꯛꯐꯥꯎ ꯑꯗꯨꯝ ꯍꯥꯏꯔꯀꯥꯟꯗ ꯑꯃꯨꯛꯀ ꯑꯗꯨꯒꯤ ꯐꯤꯂꯤꯡꯁ ꯑꯃ ꯂꯥꯛꯑꯦ ꯑꯋꯥ
ꯍꯣꯏ ꯍꯛꯆꯥꯡ ꯅꯨꯡꯉꯥꯏꯇꯕꯁꯦ ꯏꯊꯟꯗꯁꯨ ꯏꯊꯟ ꯍꯗ ꯋꯥꯔꯌꯦ ꯍꯣꯏ ꯐꯩ ꯑꯗꯨ ꯑꯣꯏꯔꯁꯨ ꯋꯥꯕꯁ‌ꯦ ꯍꯣꯏ ꯈꯥꯡꯕꯗꯤ ꯉꯝꯗꯦ ꯑꯗꯨ ꯑꯣꯏꯔꯁꯨ ꯑꯩꯈꯣꯏꯒꯤ ꯏꯃꯥ ꯕꯦꯕꯥꯒꯤ ꯄꯨꯛꯅꯤꯡꯁꯨ ꯁꯣꯛꯍꯜꯂꯦꯗꯨꯅ ꯑꯩꯈꯣꯏꯅ
ꯍꯣꯏ ꯍꯣꯏ
ꯑꯗꯨꯅꯦ ꯄꯥꯝꯅꯕ ꯄꯩꯁꯥꯁꯨ ꯌꯥꯝ ꯆꯥꯡꯉꯤ ꯑꯗꯨꯅꯦ ꯑꯩꯅ ꯇꯥꯜꯂꯤꯁꯦ ꯏꯁꯥꯗ ꯑꯗꯨꯝ ꯈꯔ ꯋꯥꯔꯁꯨ ꯈꯥꯡꯕ ꯌꯥꯏ ꯑꯗꯨꯅ
ꯍꯣꯏ
ꯋꯥꯒꯅꯤ ꯑꯗꯨꯒ ꯍꯤꯗꯥꯛ ꯑꯗꯨꯗ ꯄꯩꯁꯥ ꯌꯥꯝ ꯆꯪꯉꯦꯕ ꯑꯗꯨꯒ ꯃꯣꯏꯒꯤ ꯋꯥꯈꯜꯗꯣ